ꯍꯜꯂꯣ
ꯍꯜꯂꯣ
ꯍꯣꯏ ꯍꯣꯏ ꯇꯥꯕ꯭ꯔꯣ
ꯍꯣꯏ ꯇꯥꯏꯌꯦ
ꯅꯪꯒꯤ ꯃꯤꯡꯁꯤ ꯎꯕꯗ ꯑꯩ ꯌꯥꯝ ꯅꯨꯡꯁꯤꯍꯦ
ꯑꯩꯒꯤ ꯃꯤꯡ ꯀꯔꯤ ꯊꯣꯛꯄ꯭ꯔꯥ ꯀꯥꯎꯔꯦꯅꯦ
ꯑꯁ ꯍꯧꯖꯤꯛꯇꯤ ꯍꯥꯏꯕ ꯌꯥꯗꯦꯍꯦ ꯃꯖꯤꯗ
ꯃꯟꯅꯤ ꯆꯨꯃꯦ ꯃꯥꯅꯦ ꯃꯥꯅꯦ
ꯍꯧꯔꯦꯟ ꯀꯣꯟꯅ ꯍꯥꯏꯔꯒꯦ ꯍꯥ
ꯕꯣꯜ ꯌꯦꯡꯗꯣꯏꯔꯣ
ꯑꯁ ꯉꯁꯤꯗꯤ ꯌꯦꯡꯗꯗꯤ ꯑꯩꯁ ꯑꯇꯣꯞꯄ ꯅꯨꯃꯤꯠꯇ ꯌꯦꯡꯔꯣꯏꯍꯦ
ꯀꯅꯥ ꯀꯅꯥ ꯇꯤꯝ ꯁꯄ꯭ꯔꯣꯠ ꯇꯧꯕꯔ ꯅꯪ
ꯑꯥꯝ ꯑꯩꯒꯤꯁꯦ ꯑꯅꯤꯗꯤ ꯌꯥꯝꯅ ꯁꯞꯄꯣꯔꯠ ꯇꯧꯕꯅꯤꯕꯀꯣ ꯑꯗꯣ ꯑꯃꯗꯤꯗꯤ ꯃꯈꯣꯏꯒꯤ ꯌꯨꯝꯗ ꯍꯟꯈ꯭ꯔꯦ ꯍꯥꯏꯕꯗꯤ ꯖꯔ
ꯑꯣ ꯑꯣ ꯍꯣꯏ ꯍꯣꯏ
ꯑꯗꯨꯕꯨ ꯍꯧꯔꯦꯟ ꯁꯅꯥꯒꯗꯕ ꯇꯤꯝꯗꯣ ꯄꯣꯔꯇꯨꯒꯜꯒꯤꯗꯣ ꯇꯥꯏꯀꯣ
ꯍꯣꯏ ꯇꯥꯏ ꯇꯦ
ꯃꯗꯨꯒꯤ ꯇꯤꯝꯗꯣ ꯑꯩꯅ ꯁꯞꯄꯣꯔꯠ ꯇꯧꯕꯀꯣ ꯑꯗꯨ ꯄꯨꯡ ꯃꯔꯤ ꯃꯈꯥꯏꯗ ꯇꯥꯕ ꯑꯗꯣ ꯈꯪꯗꯦ ꯌꯦꯡꯕ ꯉꯝꯒꯗ꯭ꯔꯥ ꯌꯦꯡꯕ ꯉꯝꯃꯣꯏꯗ ꯇꯨꯝꯕꯅ ꯍꯦꯟꯒꯗ꯭ꯔꯥ ꯈꯪꯗꯦ ꯑꯗꯨꯕꯨ ꯑꯩꯅꯥ ꯌꯦꯡꯒꯦ ꯇꯧꯕꯅꯦ ꯅꯪꯗꯤ
ꯑꯩꯁꯨ ꯌꯦꯡꯒꯅꯤ ꯏꯁꯄꯣꯔꯠ ꯏꯁꯄꯦꯟꯒꯤꯁꯨ ꯌꯦꯡꯒꯅꯤ ꯑꯗꯨꯒ
ꯍꯣꯏ ꯅꯪ ꯅꯪꯁꯨ ꯑꯣ ꯅꯪꯗꯤ ꯀꯅꯥꯒꯤ ꯐꯦ ꯐꯦꯟꯁꯅꯣ ꯍꯥꯏꯕꯗꯤ ꯖꯨ ꯀꯣ
ꯑꯁ ꯑꯩꯗꯤ ꯑꯩꯅ ꯁꯄꯣꯠ ꯇꯧꯕꯗꯤ ꯄꯣꯔꯇꯨꯒꯜꯗ ꯁꯄꯣꯠ ꯇꯧꯗꯦ ꯑꯩꯗꯤ
ꯀꯥꯅꯥ ꯀꯥꯅꯥ ꯇꯧꯋꯦ
ꯑꯩꯁꯦ ꯖꯄꯥꯟ ꯇꯧꯋꯤꯀꯣ ꯕ꯭ꯔꯥꯖꯤꯜ ꯇꯧꯋꯦ ꯏꯁꯄꯦꯟ ꯇꯧꯋꯦ ꯑꯗꯨꯒ ꯑꯔꯖꯦꯟ ꯇꯤꯅꯥ ꯇꯧꯋꯦ
ꯍꯣꯏ ꯍꯣꯏ ꯍꯣꯏ ꯃꯈꯣꯏꯒꯤ ꯃꯈꯣꯏꯒꯤ ꯐ꯭ꯔꯦꯟꯁꯀꯤꯗꯨꯨ ꯌꯥꯝ ꯅꯨꯡꯉꯥꯏꯌꯦ ꯌꯦꯡꯕꯗꯀꯣ ꯃꯈꯣꯏꯁꯤ ꯑꯥ ꯆꯦꯟꯕꯗꯥ ꯑꯃꯨꯛ ꯁ꯭ꯇꯥꯃꯤꯅꯥ ꯌꯥꯝ ꯂꯩꯕ ꯌꯦꯡꯕꯗꯀꯣ
ꯐ꯭ꯔꯥꯟꯁꯅ ꯉꯝꯗꯣꯏ ꯃꯥꯟꯂꯗ ꯃꯣꯏꯗꯤ ꯌꯥ ꯌꯥꯕ ꯉꯥꯛꯇꯅꯦ
ꯑꯗꯨꯅꯦ
ꯍꯣꯏ ꯑꯩꯁꯨ ꯈꯟꯕꯅꯦ ꯐ꯭ꯔꯦꯟꯁꯂ ꯑꯗꯨꯒ ꯑꯔꯖꯦꯟꯇꯤꯅꯥꯂ ꯃꯈꯣꯏ ꯑꯅꯤꯗꯤ ꯁꯣꯏꯗꯅ ꯂꯧꯒꯅꯤ ꯑꯗꯨ ꯄꯣꯔꯇꯨꯒꯥꯜꯗꯤ ꯑꯩ ꯊꯥꯖꯗꯦꯕ
ꯄꯣꯔꯇꯨꯒꯜ ꯉꯁꯤꯗꯤ ꯉꯝꯕꯗꯤ ꯌꯥꯏ ꯑꯗꯣ ꯁꯣꯏꯗꯅ ꯏꯁꯄꯦꯟ ꯅꯠꯇ꯭ꯔꯗꯤ ꯐ꯭ꯔꯥꯟꯁ ꯊꯦꯡꯅꯒꯗꯕꯅꯤꯅꯀꯣ ꯑꯗꯨꯝ ꯈꯔ ꯗꯤ ꯋꯥꯗ ꯋꯥꯗ ꯃꯥꯂꯦ ꯄꯣꯔꯇꯨꯒꯜ ꯁꯦ
ꯑꯗꯨꯅꯦ ꯑꯗꯨꯅꯦ ꯍꯥꯏꯕꯗꯤ ꯑꯃ ꯏꯁꯄꯦꯟꯒꯤꯁꯨ ꯍꯣꯏ ꯃꯈꯣꯏꯒꯤ ꯁꯅꯕꯁꯤꯡꯗꯣ ꯌꯥꯏꯌꯦ ꯑꯗꯨꯕꯨ ꯑ ꯐ꯭ꯔꯥꯟꯁꯒꯤ ꯁꯅꯕꯁꯤꯅ ꯍꯦꯟꯅ ꯍꯦꯜꯂꯦꯕ ꯍꯥꯏꯕꯗꯤ ꯃꯈꯣꯏꯁꯤꯡ ꯂꯥ ꯆꯪꯕꯁꯤꯡ ꯑ ꯁꯤꯡꯗꯨ ꯂꯣꯏꯅꯃꯛ ꯑꯉꯥꯡꯁꯤꯡꯅꯤ
ꯍꯣꯏ ꯍꯣꯏ ꯑꯉꯥꯡ ꯌꯥꯡꯕ ꯉꯥꯛꯇꯅꯦꯕ ꯃꯣꯏꯗ
ꯍꯣꯏ ꯍꯣꯏ ꯑꯗꯨꯁꯨ ꯌꯥꯡꯕ ꯑꯗꯣ ꯑꯉꯥꯡ ꯏꯝꯕꯥꯄꯦꯛ ꯀꯨꯝꯕꯁꯤꯡꯁꯦ ꯆꯍꯤꯁꯦ ꯌꯥꯝꯗꯦꯕ ꯃꯈꯣꯏꯗꯣ ꯑꯗꯨ ꯑꯩꯁꯨ ꯈꯜꯂꯤ ꯃꯈꯣꯏ ꯂꯧꯒꯅꯤ ꯍꯥꯏꯅ ꯑꯗꯨꯅꯦꯕ ꯇꯥꯏꯀꯣ
ꯑꯥ ꯍꯣꯏ ꯇꯥꯏ ꯇꯥꯏ ꯑꯁ ꯗꯦꯟ ꯐꯨꯠꯕꯣꯜꯅꯤꯅ ꯍꯥꯏꯕꯗꯤ ꯉꯝꯗꯤ ꯉꯝꯗꯦ ꯑꯗꯨ ꯄ꯭ꯔꯣꯕꯦꯕꯤꯂꯤꯇꯤ ꯑꯣꯏ ꯑꯩꯅ ꯍꯥꯏꯔꯗꯤꯀꯣ ꯌꯥꯝ ꯋꯥꯡꯈ꯭ꯔꯦꯗ ꯃꯣꯏꯗꯣ
ꯑꯗꯨꯕꯨ ꯊꯥꯖꯗꯦ ꯍꯥꯏꯕ ꯍꯣꯏ ꯆꯨꯝꯃꯦ ꯑꯗꯨ ꯍꯥꯏꯕꯗꯤ ꯅꯍꯥꯟꯁꯨ ꯑꯥ ꯀꯔꯤ ꯍꯥꯏꯁꯤꯔꯥ ꯄꯔꯒ꯭ꯋꯦꯒ ꯖꯔꯃꯅꯤꯁ ꯇꯥꯕ ꯃꯇꯝꯗ ꯀꯅꯥꯅ ꯈꯟꯒꯦ ꯀꯅꯥꯅ ꯍꯥꯏꯁꯦ ꯄꯔꯥꯕꯣꯏ ꯉꯥꯃꯣꯏ ꯍꯥꯏꯅ ꯈꯟꯗꯦ ꯑꯗꯨꯕꯨ ꯑꯃꯨ ꯃꯈꯣꯏꯒꯤ ꯂꯥꯛꯁꯦ ꯃꯈꯣꯏꯒꯤ ꯗꯥꯎꯁꯦ ꯂꯩꯕꯀꯣ ꯑꯗꯨꯅꯤꯕ
ꯍ ꯃꯥꯅꯦ ꯃꯥꯅꯦ
ꯑꯗꯣ ꯆꯥꯛꯗꯤ ꯆꯥꯔꯕ꯭ꯔꯣ ꯅꯪꯗꯤ
ꯍꯥꯥ
ꯇꯥꯏꯌꯦ ꯕ꯭ꯔꯣꯗꯤ
ꯑꯣ ꯑꯩꯔꯣ
ꯎꯝ ꯍꫭꯏ
ꯆꯥꯗ꯭ꯔꯤꯗ ꯑꯩꯈꯣꯏꯗꯤ ꯊꯦꯡꯅ ꯊꯦꯡꯅ ꯆꯥꯕꯒꯤꯀꯣ ꯆꯥꯗ꯭ꯔꯤ
ꯌꯦꯟꯁꯥꯡ ꯑꯍꯥꯎꯕ ꯃꯥꯜꯂꯦꯅꯦ
ꯅꯠꯇꯦ ꯅꯠꯇꯦ ꯀꯥꯡꯁꯣꯏꯅꯤꯗ ꯑꯗꯨꯕꯨ ꯑꯩꯒꯤ ꯊꯕꯛ ꯂꯩꯕꯀꯣ ꯊꯕꯛ ꯂꯩꯕ ꯍꯥꯏꯕꯗꯤ ꯑꯉꯥꯡꯁꯤꯡ ꯑꯦꯛꯖꯥꯝ ꯂꯩꯕ ꯑꯗꯨ ꯂꯩꯕꯥ ꯑꯗꯨꯒꯤ ꯑꯩ ꯈꯔ ꯈꯔ ꯊꯕꯛ ꯃꯈꯣꯏꯁꯤꯡꯒꯤ ꯁꯥꯞꯖꯦꯛꯁꯤꯡꯒꯤ ꯒꯨꯝꯕꯀꯣ ꯏꯔꯤꯕ ꯑꯗꯨꯒꯤꯗꯃꯛ ꯑꯩ ꯈꯔ ꯊꯕꯛꯁꯦ ꯇꯧꯔꯒ ꯍꯧꯖꯤꯛꯇꯤ ꯈꯔ ꯋꯥꯕꯒꯤ ꯐꯦꯟ ꯃꯅꯥꯛꯇ ꯂꯩꯕꯀꯣ ꯌꯥꯝ ꯁꯥꯁꯨ ꯁꯥꯔꯦ ꯍꯧꯖꯤꯛꯀꯥꯟꯁꯦ
ꯅꯣꯡ ꯆꯨꯕꯩ ꯃꯥꯂꯦꯗ ꯁꯥꯕꯗꯣ ꯍꯣꯏ
ꯍꯣꯢ ꯑꯗꯨꯕꯨ ꯅꯣꯡ ꯆꯨꯒꯗ꯭ꯔꯥ ꯍꯥꯢꯅ ꯌꯥꯝ ꯃꯝꯂꯒ ꯑꯃꯨꯛꯀꯣ ꯅꯣꯡ ꯆꯨꯗꯦ
ꯎꯝ
ꯑꯗꯨꯅ ꯑꯩꯈꯣꯏ ꯂꯩꯐꯝꯗꯗꯤ ꯑꯩ ꯍꯥꯏꯁꯤꯔꯥ ꯇꯝꯕ ꯉꯝꯗꯕꯀꯣ ꯍꯥꯏꯕꯗꯤ ꯑꯥ ꯃꯥꯡꯂꯒ ꯃꯥꯡꯂꯒ ꯑꯃꯨꯛꯀ ꯅꯨꯡꯁꯥ ꯊꯧꯔꯛꯑꯦ ꯑꯗꯨꯒ ꯅꯣꯡꯁꯥ ꯊꫭꯛꯔꯛꯑꯒ ꯑꯃꯨꯛꯀ ꯅꯣꯡ ꯆꯨꯒꯅꯤ ꯑꯗꯨꯒ ꯅꯣꯡ ꯆꯨꯕ ꯑꯗꯨ ꯁꯨꯃꯥꯏꯅ ꯇꯧꯕꯀꯣ ꯑꯗꯣ ꯁꯨꯃꯥꯏꯅ ꯇꯧꯋꯦ ꯑꯗꯨ ꯁꯥꯕꯗꯤ ꯁꯥꯢꯌꯦ ꯑꯩꯈ꯭ꯣꯏꯒꯤ ꯃꯐꯝꯗꯗꯤ ꯍꯧꯖꯤꯛꯁꯦ ꯁꯥꯕ ꯃꯇꯝꯅꯤꯅꯒꯣ ꯅꯪꯗꯤ ꯆꯤꯡꯗ ꯂꯩꯕ꯭ꯔꯥ ꯑꯗꯨꯒ ꯀꯔꯤ ꯀꯗꯥꯏꯗ ꯂꯩꯕꯒꯦ ꯅꯪꯗꯤ
ꯍꯧꯖꯤꯛ ꯍꯧꯖꯤꯛ ꯍꯧꯖꯤꯛꯇꯤ ꯆꯤꯡꯗ ꯂꯩꯇꯦ ꯇꯥꯝꯄꯥꯛꯇ ꯂꯩꯌꯦ
ꯍꯣꯏ ꯑꯩꯁ ꯑꯣ ꯑꯩꯁꯨ ꯆꯤꯡꯗ ꯂꯥꯏꯅꯤꯡꯕꯅꯤꯃꯤ
ꯎꯝ
ꯑꯣ ꯆꯠꯄ ꯈꯣꯠꯄ ꯑꯗꯨ ꯌꯥꯗꯕꯀꯣ
ꯑꯥ ꯑꯁ ꯑꯗꯨꯅꯤꯅꯦ ꯏꯔꯥꯡꯒ ꯁꯥꯎꯅꯤꯡꯈ꯭ꯔꯦꯗ
ꯍꯣꯏ ꯑꯁ ꯑꯩꯁꯨ ꯌꯥꯝ ꯀꯔꯤ ꯍꯥꯏꯁꯤꯔꯥ ꯌꯥꯝ ꯇꯜꯂꯕꯅꯤ ꯑꯦꯛꯖꯥꯝ ꯊꯥꯅꯤꯡꯉꯥꯏꯁꯨ ꯆꯠꯄ ꯌꯥꯗꯦ
ꯎꯝ
ꯅꯍꯥꯟꯁꯨ ꯀꯔꯤ ꯍꯥꯏꯁꯤꯔꯥ ꯑꯦꯛꯖꯥꯝꯒꯨꯝꯕꯀꯣ ꯂꯩꯕ ꯑꯗꯨ ꯆꯠꯊꯣꯛꯅꯤꯡꯉꯥꯏ ꯑꯗꯨꯒ ꯆꯠꯅꯤꯡꯉꯥꯏ ꯂꯝꯕꯤꯗ ꯁꯨꯃꯥꯏꯅ ꯆꯠꯀꯅꯨ ꯍꯥꯏꯅ ꯃꯤ ꯃꯌꯥꯝꯅ ꯋꯥꯔꯅꯤꯡꯒꯨꯝꯕ ꯄꯤꯕꯀꯣ ꯑꯩꯉꯣꯟꯗ ꯁꯨꯃꯥꯏꯅ ꯆꯠꯒꯗꯨ ꯃꯗꯨꯒꯤ ꯁꯨꯃꯥꯏꯅ ꯇꯧꯋꯦ ꯑꯗꯨ ꯑꯗꯥ ꯍꯥꯏꯕ ꯑꯩ ꯍꯣꯏ ꯑꯗꯨꯒꯤ ꯆꯠꯂꯣꯏ ꯍꯥꯏꯅ ꯆꯠꯇꯦꯕꯀꯣ ꯍꯧꯖꯤꯛꯀꯥꯟꯒꯤ ꯐꯤꯕꯝꯗꯨꯕꯨ ꯌꯥꯗꯦ ꯍꯥꯏꯅ ꯃꯈꯣꯏꯅ ꯍꯥꯏꯕꯤꯕꯗꯣ ꯎꯝ ꯍꯧꯖꯤꯛꯀꯥꯟ ꯑꯁ ꯁꯥꯇ꯭ꯔꯁꯤꯡꯗ ꯌꯥꯝ ꯀꯔꯤ ꯍꯥꯏꯁꯤꯔ ꯌꯥꯗ꯭ꯔꯦꯕ ꯁꯥꯇ꯭ꯔꯥꯁꯤꯡꯗ ꯨ ꯌꯥꯝꯘꯤ ꯌꯥꯝꯃꯦ
ꯍꯟꯗꯛ ꯁꯝꯃꯔ ꯚꯦꯀꯦꯁꯟ ꯐꯪꯅꯕꯁꯨꯨꯇꯤꯂ ꯩ ꯑꯗꯨ ꯌꯨꯝ ꯌꯨꯝ ꯆꯠꯄ ꯐꯪꯗ꯭ꯔꯦ ꯂꯝꯕꯤꯗ ꯀꯔꯤ ꯀꯔꯤ ꯍꯥꯏꯕ ꯉꯝꯗꯦ ꯍꯥꯏꯅꯀꯣ
ꯍꯣꯏ ꯆꯨꯝꯃꯦ ꯃꯐꯝ ꯈꯨꯗꯤꯡꯃꯛꯇ ꯍꯧꯖꯤꯛꯁꯦ ꯁꯝꯃꯔ ꯚꯦꯀꯦꯁꯟꯒꯨꯝꯕꯗ ꯍꯥꯟꯅ ꯀꯔꯤ ꯍꯥꯏꯁꯤꯔꯥ ꯄꯤꯈ꯭ꯔꯦꯕ
ꯑꯥ
ꯍꯥꯏꯕꯗꯤ ꯁ꯭ꯀꯨꯜꯁꯨꯒꯨꯝꯕ ꯀ꯭ꯂꯥꯁ ꯀꯣꯂꯦꯁ ꯀꯨꯝꯕꯁꯨ ꯆꯠꯄ ꯌꯥꯗꯦ ꯑꯗ ꯌꯨꯝꯗꯒ ꯌꯨꯝꯗꯒ ꯂꯩꯔꯒ ꯂꯩꯕꯀꯣ ꯑꯗꯣ ꯃꯈꯣꯏꯅ ꯑ ꯑꯦꯛꯖꯥꯝꯄꯜ ꯍꯥꯏꯔꯗꯤ ꯃꯈꯣꯏꯅ ꯑ ꯖꯨꯂꯥꯏꯒꯨꯝꯕ ꯐꯤꯞ ꯇꯤꯟꯒꯨꯝ ꯕꯗ ꯄꯤꯒꯅꯤ ꯍꯥꯏꯕ ꯑꯃꯗꯣ ꯍꯧꯖꯤꯛꯅ ꯑꯃꯛꯀ ꯄꯤꯈ꯭ꯔꯦꯕ ꯃꯈꯣꯏ ꯍꯥꯏꯕꯗꯤ ꯐꯤꯕꯝꯗꯨ ꯌꯥꯗꯕꯒ ꯀꯣ ꯑꯗꯨꯒꯤꯅꯦ ꯁꯥꯇ꯭ꯔꯥꯒꯤ ꯄꯨꯟꯁꯤ ꯍꯥꯏꯕꯁꯦ ꯌꯥꯝꯅ ꯁꯣꯏꯒꯗꯧꯕ ꯃꯥꯜꯂꯦꯕ
ꯑꯪ
ꯍꯧꯖꯤꯛꯀꯥꯟ ꯅꯪꯗꯤ ꯀꯔꯤ ꯀꯔꯤ ꯇꯧꯔꯤꯅꯣ ꯊꯕꯛ ꯇꯧꯕ꯭ꯔꯥ ꯑꯗꯨꯒ
ꯊ ꯊꯕꯛ ꯇꯧꯘ꯭ꯔꯤꯗ ꯀꯣꯂꯦꯁ ꯀꯥꯔꯒ ꯂꯩꯕꯅꯤꯗ ꯕ꯭ꯔꯣꯘꯤ ꯅꯪ ꯑꯣꯖꯥ ꯃꯥꯜꯂꯦꯀꯣ
ꯅꯠꯇꯦ ꯍꯦ
ꯁꯇꯨꯘꯦꯟꯔ ꯑꯗꯨꯨꯘꯤ
ꯀꯗꯥꯏꯒ ꯎꯖꯥꯅꯣꯍꯦ
ꯑꯣꯖꯥ ꯅꯠꯇꯦ ꯍꯥꯏꯕꯕꯨ ꯑꯩꯒꯤ ꯌꯨꯅꯤꯚꯔꯁꯤꯇꯤꯁꯤ ꯂꯣꯏꯔꯕ꯭ꯔ ꯂꯣꯏꯈ꯭ꯔꯦꯕꯀꯣ
ꯑꯥ
ꯂꯣꯏꯕꯝ ꯑꯝ ꯍꯣꯏ ꯖꯨꯟꯗ ꯂꯣꯏꯈ꯭꯭ꯔꯦꯕ ꯑꯩꯒꯤ ꯌꯨꯅꯤꯚꯔꯁꯤꯇꯤꯘꯤꯀꯣ
ꯑꯪ
ꯑꯘꯣ ꯍꯧꯖꯤꯛꯇꯤ ꯌꯨꯝꯗ ꯂꯩ ꯑꯟꯑꯦꯝꯄ꯭ꯂꯣꯏ ꯀꯣ
ꯑꯪ
ꯌꯨꯝꯗ ꯂꯩꯌꯦꯕ ꯑꯗꯨ ꯍꯧꯖꯤꯛꯁꯤ ꯑꯉꯥꯡꯁꯤꯡꯒꯤ ꯍꯥꯎ ꯑꯩ ꯅꯪ ꯂꯧꯃꯦ ꯑꯗꯨꯒꯤꯅꯦꯕ ꯍꯧꯖꯤꯛꯀꯥꯟꯁꯦ
ꯕ꯭ꯔꯣꯁꯦ ꯔꯣꯡꯃꯩꯅꯤꯅꯦ
ꯍꯣꯏ ꯍꯣꯏ ꯑꯗꯨꯅꯤ ꯑꯗꯨ ꯑꯗꯨꯅꯦꯕꯀꯣ ꯑꯗꯨꯗꯤ ꯍꯥꯏꯕꯗꯤ ꯍꯧꯖꯤꯛꯀꯥꯟꯁꯦ ꯑꯉꯥꯡꯁꯤꯡꯒꯤ ꯑꯦꯛꯖꯥꯝ ꯂꯩꯕꯀꯣ ꯑ ꯑꯗꯨꯒꯤ ꯑꯉꯥꯡꯁꯤꯡꯅ ꯃꯄꯥ ꯃꯄꯥꯅ ꯂꯧꯕꯤꯌꯣ ꯑꯗꯨ ꯑꯉꯥꯡꯁꯤꯡꯁꯨ ꯇꯥꯛꯄꯤꯌꯣ ꯑꯗꯨ ꯍꯥꯏꯕꯀꯣ ꯍꯧꯖꯤꯛꯇꯤ ꯃꯈꯣꯏꯅ ꯑ ꯐꯤꯐꯇꯤꯟꯒꯨꯝꯕꯗ ꯃꯈꯣꯏꯁꯨ ꯁꯝꯃꯔ ꯚꯦꯀꯦꯁꯟ ꯐꯪꯒꯅꯤ ꯍꯥꯏꯕ ꯀꯣ ꯑꯗꯨ ꯍꯧꯖꯤꯛꯇꯤ ꯑꯦꯛꯖꯥꯝ ꯊꯥꯔꯤꯕ ꯃꯣꯏꯗꯨ ꯑꯦꯛꯖꯥꯝꯒꯤ ꯃꯅꯥꯛꯇ ꯁꯨꯃꯥꯏꯅ ꯇꯧꯋꯣ ꯑꯗꯨ ꯑꯗ ꯍꯥꯏꯕꯀꯣ ꯃꯈꯣꯏꯁꯦ ꯑꯗꯨꯒꯤꯅꯦ ꯑꯉꯥꯡꯁꯤꯡ ꯇꯝꯕꯁꯦ ꯐꯒꯤꯅꯠꯇꯦꯀꯣ ꯑꯁ ꯌꯥꯝ ꯋꯥ
ꯑꯁ ꯆꯨꯝꯃꯦ ꯆꯨꯝꯃꯦ ꯒ꯭ꯌꯥꯟ ꯇꯥꯏ ꯑꯩꯁꯨ ꯈꯨꯟꯗ ꯂꯩꯔꯗꯤ ꯑꯩꯒꯤ ꯏꯅꯥꯎꯅꯨ ꯄꯥ ꯅꯠꯇ꯭ꯔꯗꯤ ꯑꯁ ꯁꯟꯗꯦ ꯁ꯭ꯀꯨꯜ ꯑꯉꯥꯡꯒꯨꯝꯕ ꯑꯩꯈꯣꯏꯗ ꯌꯦꯡꯕꯤꯌꯣ ꯍꯥꯏꯅꯕ ꯑꯩꯈꯣꯏꯁꯨ ꯑꯉꯥꯡ ꯑꯣꯏꯕ ꯀꯥꯟꯗ ꯌꯥꯝ ꯁꯥꯠꯊꯤꯔꯝꯅꯤꯗ ꯑꯗꯨꯕꯨꯗꯤ
ꯍꯣꯏ ꯆꯨꯝꯃꯦ ꯆꯨꯝꯃꯦ ꯑꯗꯨꯗꯤ ꯍꯣꯏ ꯑꯩꯈꯣꯏꯒꯤ ꯇꯥꯆꯧꯒꯨꯝꯕ ꯑꯩꯈꯣꯏꯒꯤ ꯑꯍꯟꯒꯨꯝꯕꯅ ꯑꯩꯈꯣꯏꯗ ꯑ ꯇꯥꯛꯄꯤꯕꯁꯤꯡꯗꯨꯁꯨ ꯋꯥꯔꯝꯒꯅꯦꯕꯀꯣ
ꯎꯝ
ꯈ꯭ꯋꯥꯏꯗꯒꯤ ꯋꯥꯔꯝꯒꯅꯤꯗ ꯍꯧꯖꯤꯛꯀꯥꯟꯒꯤ ꯑꯉꯥꯡꯁꯤꯡꯁꯦ ꯑꯩꯈꯣꯏꯒꯨꯝꯅ ꯁꯥꯊꯤꯗꯦꯕ
ꯎꯝ
ꯑꯩꯈꯣꯏꯗꯤ ꯑꯁ ꯁꯟꯗꯦꯒꯨꯝꯕꯗꯁꯨ ꯆꯔꯆ ꯆꯠꯂꯣ ꯍꯥꯏꯅ ꯏꯃꯥ ꯏꯄꯥꯅ ꯍꯥꯏꯔꯒ ꯆꯠꯂꯒ ꯇꯨꯔꯦꯟꯒꯨꯝꯕꯗ ꯏꯁꯤꯡ ꯁꯤꯟꯅꯗꯨꯅ ꯆꯠꯂꯦ ꯑꯗꯨ ꯑꯗ ꯇꯧꯋꯦꯕꯀꯣ ꯑꯗꯨ ꯆꯩꯗꯣ ꯆꯥꯏ ꯑꯗꯨꯒꯤ ꯏꯁꯤꯡꯗꯣ ꯌꯥꯝꯃ ꯐꯩ ꯍꯥꯏꯁꯤꯔ ꯄꯥꯝꯃꯨꯕꯒꯤ ꯑꯦꯛꯁꯄꯤꯔꯤꯌꯦꯟꯁ ꯁꯤꯡꯅꯦꯀꯣ
ꯑ ꯀꯅꯥ ꯀꯅꯥ ꯂꯩꯕ꯭ꯔꯣ ꯅꯪꯗꯤ ꯍꯧꯖꯤꯛ
ꯑꯣ ꯑꯩꯔꯣ
ꯎꯝ
ꯗꯤ ꯑꯩꯒꯤ ꯀꯥꯖꯤꯟꯒ ꯑꯩ ꯑꯩ ꯏꯃꯥꯒ ꯁꯨꯃꯥꯏꯅ ꯂꯩꯩꯗ ꯃꯤ ꯇꯔꯨꯛ ꯀꯣ
ꯎꯝ
ꯂꯩ ꯑꯗꯨꯕꯨ ꯑꯁ ꯌꯥꯝ ꯁꯥꯏꯌꯦ ꯑꯩꯈꯣꯏꯒꯤ ꯃꯐꯝꯗꯗꯤ ꯁꯥꯕꯁꯤꯗꯤ ꯑꯁ ꯁꯥꯕꯁꯤ ꯁꯥꯕꯅꯤ
ꯁꯥꯏ ꯑꯩꯁꯨ ꯐꯦꯟ ꯃꯈꯥꯗ ꯇꯨꯝꯔꯒ ꯂꯩꯔꯤꯅꯦ ꯅꯣꯡ ꯆꯨꯔꯗꯤ ꯐꯅꯤ ꯈꯜꯂꯒ
ꯍꯣꯏ ꯍꯣꯏ ꯍꯣꯏ ꯁꯥꯔꯁꯨ ꯅꯣꯡ ꯆꯨꯔꯗꯤ ꯈꯔꯗꯤ ꯏꯪꯕꯀꯣ
ꯎꯝ
ꯑꯗꯨ ꯅꯣꯡꯁꯨ ꯆꯨꯗꯦ ꯅꯣꯡ ꯆꯨꯏ ꯍꯥꯏꯔꯗꯤ ꯃꯤꯅꯤꯠ ꯃꯉꯥꯒꯨꯝꯕꯅ ꯆꯨꯔꯒ ꯑꯃꯨꯛꯀ ꯇꯣꯛꯀꯅꯤ
ꯆꯤꯡꯗꯗꯤ ꯅꯣꯡ ꯆꯨꯏ ꯍꯟꯗꯛ ꯌꯥꯝ ꯆꯨꯋꯦ ꯍꯥꯏꯅ ꯇꯥꯏ ꯑꯁꯤ ꯐꯥꯎꯗꯅ ꯇꯥꯡꯂꯒ ꯂꯩꯔꯦ
ꯍꯣꯏ ꯆꯤꯡꯗ ꯆꯤꯡꯗ ꯑꯁ ꯅꯣꯡ ꯆꯨꯔꯒꯀꯣ ꯑꯃꯨꯛꯀ ꯆꯤꯡꯒꯤ ꯒꯟꯁꯥꯡꯒꯨꯝꯕ ꯑꯗꯨꯒ ꯉꯥ ꯐꯥꯕ ꯁꯨꯃꯥꯏꯅ ꯇꯧꯕ ꯑꯗꯨꯒ ꯑꯩ ꯄꯥꯎ ꯇꯥꯕꯗ ꯆꯠꯅꯤꯡꯕꯅ ꯂꯧꯋ ꯑꯗꯨꯕꯨ ꯍꯧꯖꯤꯛ ꯃꯇꯝꯒꯤ ꯐꯤꯕꯝꯗꯣ ꯌꯦꯡꯉ ꯆꯠꯄ ꯌꯥꯗꯕꯀꯣ
ꯑꯥ ꯑꯗꯨꯅꯤ
ꯑꯗꯨ ꯑꯩꯁꯨ ꯁꯨꯇꯤꯗꯤ ꯂꯩꯅꯦꯕ ꯍꯣꯏ ꯍꯣꯏ ꯑꯗꯨꯅꯦ ꯑꯗꯨꯅꯦ
ꯍꯥꯟꯅ ꯂꯥꯁ ꯏꯌꯥꯔꯒꯨꯝꯕꯗꯤ ꯑꯩꯈꯣꯏꯗꯤ ꯌꯥꯎꯗꯕꯒꯤ ꯑꯗꯨꯝ ꯈꯔ ꯈꯔ ꯀꯏ ꯗꯦ ꯍꯥꯏꯔ꯭ꯁꯁꯨ ꯅꯨꯟꯉꯥꯏꯇꯔꯦꯞ